ꯑꯩꯈꯣꯏ ꯁꯤꯁꯦ ꯑ ꯇꯥꯕ꯭ꯔꯥ
ꯑꯥ
ꯑꯁ ꯑꯩ ꯉꯥꯡꯕ ꯑꯣꯏꯅ ꯇꯥꯔꯦ
ꯇꯥꯏꯌꯦ
ꯃꯣꯏꯁꯤꯁꯤ ꯇꯥꯛꯁꯦ ꯀꯔꯤꯅꯣꯅ ꯉꯥꯡꯕꯁꯦ ꯑꯩꯅ ꯑꯗꯨꯝ ꯇꯥ ꯂꯩꯁꯤꯕꯣ
ꯑꯗꯨꯝ ꯍꯥꯏꯔꯛꯑꯣ ꯑꯩꯁꯨ ꯇꯥꯔꯝꯃꯦ ꯑꯗꯨ ꯐꯒꯦ
ꯕꯨꯒꯦ ꯍꯤꯗꯥꯛꯁꯦ ꯀꯦꯝꯊꯣꯛ ꯀ ꯆ ꯀꯩꯒꯤꯅꯣ
ꯅꯪꯒꯤ ꯊꯣꯛꯇꯕ꯭ꯔꯣ
ꯅꯪꯒꯤ ꯀꯩꯊꯑꯦ
ꯑꯩꯗꯅꯦꯀꯣ ꯃꯇꯝ ꯐꯣꯟ ꯋꯥꯔꯤ ꯁꯥꯟꯅꯕꯗ ꯆꯪꯕ ꯃꯇꯝ ꯍꯥꯏꯕ꯭ꯔꯥ ꯑꯣꯗꯤꯌꯣ ꯐꯪꯂꯦ ꯆꯪꯕ ꯃꯇꯝ ꯍꯥꯏꯔꯒ ꯁꯚꯦꯟ ꯇꯨ ꯇꯨ ꯀꯥꯏꯅ ꯊꯥꯏ ꯈꯪꯗ
ꯎꯝ ꯍꯣꯔꯦꯟ ꯌꯦꯡꯒꯦ
ꯎꯝ ꯑꯩ ꯑꯅꯤ ꯁꯨꯈꯨꯔꯦꯉꯣ ꯑꯃ ꯑꯍꯥꯟꯕꯩꯗꯤ ꯁꯥꯟꯅꯗꯦ ꯑꯍ
ꯍꯣꯏ ꯍꯣꯏ ꯑꯗꯨꯃꯥꯏꯅ ꯇꯨ ꯇꯥꯛꯁ ꯀꯝꯄ꯭ꯂꯤꯇꯦꯠ ꯀꯩꯅꯣ ꯑꯣꯏꯔꯦꯕ ꯁꯥꯟꯅ ꯁꯥꯟꯅꯗꯅ
ꯑꯗꯨꯗꯤ ꯊꯣꯛꯑꯦ ꯑꯗꯨꯒ
ꯃꯃꯥꯏꯁꯤꯁꯨ ꯃꯝꯗꯦꯕ ꯂꯥꯎ ꯊꯥꯕꯁꯨ ꯌꯥꯗꯦ ꯀꯔꯤ
ꯌꯥꯗꯦ ꯅꯥꯀꯣꯡꯗ ꯍꯥꯇꯗꯤ ꯌꯥꯗꯦ ꯁꯥꯟꯅꯕ
ꯎꯝ ꯃꯥꯪ ꯆꯠꯄ꯭ꯔ
ꯆꯠ ꯎꯝ ꯑꯣ ꯇꯊꯝ
ꯎꯝ ꯃꯉꯥꯔꯛ ꯇꯧꯗꯣꯏꯅꯤꯀꯣ
ꯅꯠꯇꯦ ꯇꯔꯨꯕ
ꯑꯦ ꯑꯁꯤꯗ ꯃꯉꯥꯈꯛ ꯊꯥꯏꯌꯦ
ꯍꯣꯏ ꯁꯤ ꯃꯇꯝꯗ ꯀꯃꯥꯏꯅ ꯇꯧꯗꯣꯏꯅꯣ ꯈꯪꯗꯦ ꯁꯤꯁꯤꯅꯗꯤ ꯑꯃꯨꯛ
ꯍ ꯏꯒ
ꯅꯣꯏꯣꯏ ꯇ ꯍꯔꯣ
ꯑꯩꯅ ꯃꯔꯕꯨꯣꯏ
ꯑꯩ ꯍꯖꯤꯔꯥ ꯑꯣꯏꯅ ꯆꯨꯔꯨꯔꯒꯦ ꯁꯁꯥꯏꯗ ꯀꯔꯤꯒꯤ ꯀ ꯋꯥꯔꯤ ꯁꯥꯟꯅꯕ
ꯈꯨꯗꯥ ꯑꯁꯨꯗꯗꯅ ꯁꯤ ꯕꯍꯤꯗꯤ ꯀꯃꯥꯏꯟ ꯇꯧꯖ
ꯃꯥ ꯑꯗꯨꯝ ꯂꯩꯔꯝꯒꯅꯤ ꯈꯔ ꯒ꯭ꯌꯥꯟ ꯇꯥꯅ ꯆꯥꯔꯒ ꯒ꯭ꯌꯥꯟ ꯇꯥꯅꯒ ꯇꯨꯝꯃꯝꯒꯅꯤ ꯖꯣ ꯀꯥꯠꯀ ꯆꯠꯇꯅ
ꯁꯣꯔꯠ ꯔꯔꯤꯦꯜꯁ ꯀꯦ
ꯃꯥꯗꯤ ꯍꯧꯖꯤꯛꯀꯥꯟꯁꯤꯦ ꯔꯣꯃꯥꯟ ꯀ ꯌꯥꯝ ꯑꯣꯏꯈꯠꯂꯛꯏ ꯕꯦꯂꯦꯟꯁꯦ
ꯑꯧ ꯑꯧ ꯑꯣꯏ ꯃꯥ ꯅꯍꯥꯟ ꯀꯁ ꯁꯅꯎꯕ ꯑꯃ ꯂꯩ ꯑꯗꯨ
ꯅꯠꯇꯦ ꯃꯥꯒꯤ ꯈꯨꯊꯪꯗꯨꯗꯤ ꯗꯥꯏꯔꯦꯛ
ꯑꯥꯎ ꯅꯧꯕ ꯅꯪꯒꯤꯗꯣ ꯈꯔ ꯂꯩꯗꯣ ꯀꯍꯅ
ꯑꯩꯈꯣꯏꯗꯗꯤ ꯁꯨꯡꯉꯥꯏ ꯍꯥꯏꯗꯣꯛꯇꯤ ꯀꯩꯒꯤꯅꯣꯗꯦ
ꯃꯥꯅ ꯍꯥꯟꯅ ꯑꯗꯨ ꯍꯥꯏꯗꯤ ꯍꯥꯏꯔꯝꯃꯤꯗꯨꯗꯤ ꯎꯝ ꯃꯥꯏ ꯐꯣꯟꯗꯨ ꯐꯛꯇꯣꯛ ꯌꯦꯡꯗꯗꯤ ꯌꯥꯔꯣꯏ
ꯎꯝ ꯏꯀꯥꯏꯔꯣ ꯈꯪꯗꯦꯕ
ꯀꯩꯗꯧꯕꯩ ꯀꯥꯏꯗꯣꯏꯅꯣꯕ
ꯍꯥꯏꯗꯤ ꯐꯦꯁꯕꯨꯛ ꯑꯇꯩ ꯈꯪꯅꯩ ꯀꯥꯏꯅꯒ
ꯇꯧꯕꯤꯔꯣꯏꯗꯕꯗꯣ
ꯇꯧꯔꯤꯗꯨꯗꯤ ꯑꯩꯈꯣꯏꯅ
ꯇꯧꯕꯤꯔꯣ ꯑꯁꯦꯡꯕ ꯑꯣꯏꯔꯗꯤ
ꯍꯣꯏ ꯐꯖꯅ ꯈꯪꯅꯔꯛꯑꯗꯤ
ꯑꯗꯨꯅꯦ ꯑꯩꯒꯤ ꯇꯧꯋꯤꯗꯨꯗꯤ ꯀꯨꯏꯅ ꯀꯥꯏ
ꯇꯧꯗꯨꯗꯤ
ꯎꯝ
ꯇꯧꯗꯔꯒ ꯁꯥꯀꯅꯨꯅꯦ
ꯈꯪꯗꯦꯗ ꯖꯨꯟ ꯊꯥꯁꯦ ꯖꯨꯟ ꯊꯥꯒꯤ ꯊꯤꯑꯣꯔꯤꯗꯨ ꯆꯨꯝꯃꯛ ꯀꯦ ꯇꯧꯋꯤꯗ
ꯑꯥꯎ
ꯑꯩꯗꯤ ꯗꯕꯜꯅꯦ ꯑꯗꯨꯁꯨ
ꯍꯣꯏ ꯍꯣꯏ ꯍꯣꯏ ꯍꯣꯏ ꯍꯣꯏ
ꯑꯁ ꯀ ꯏ ꯇ
ꯍꯒꯗꯦꯒꯤꯗ ꯑꯃꯗꯤ ꯍꯜꯂꯛ ꯑꯃꯗꯤ ꯑꯁ ꯈꯪꯗ꯭ꯔꯦꯗ ꯑꯩ ꯇ꯭ꯔꯤꯄꯜ ꯇ꯭ꯔꯤꯄꯜ ꯇ꯭ꯔꯤꯄꯜ
ꯁꯦꯡ ꯋꯥ ꯀꯥꯏꯩꯅꯨꯅꯦ ꯅꯪꯗꯨ
ꯖꯗꯗ ꯇꯔꯤꯗ
ꯖꯨꯟ ꯑꯗꯣ ꯖꯨꯟꯒꯤꯁꯤꯗꯤ ꯄꯥꯟꯁꯤꯟꯕꯩ ꯌꯥꯏꯗꯅ
ꯎꯝ
ꯑꯅꯧꯕ ꯑꯃ ꯂꯥꯛꯑꯦ ꯑꯗꯒꯤ ꯏꯁꯁ ꯅꯪꯗꯤ ꯏꯁ ꯀꯩꯅꯣ ꯣꯏꯔꯤ ꯆꯅ ꯑꯗꯨꯅꯤ
ꯑ ꯁꯨꯃꯥꯏꯅꯗ ꯍꯥꯏꯌꯦ ꯍꯥꯏꯌꯦ ꯃꯔꯅ ꯆꯟꯅ ꯑ ꯃꯥꯅ ꯌꯥꯎꯒꯅꯨꯅ ꯑꯩꯉꯣꯟꯗ ꯐꯣꯟ ꯇꯧꯔ ꯍꯥꯏꯔꯛꯇ꯭ꯔꯤ ꯐꯥꯎꯕ ꯑꯩ ꯌꯥꯎꯅꯤ ꯀꯥꯏ ꯑꯩꯈꯣꯏ ꯄꯤꯛꯅꯤꯛ ꯆꯠꯄꯗꯣ
ꯌꯥꯎꯅꯤꯌꯦ ꯌꯥꯎꯅꯣ ꯍꯥꯏꯔꯛꯇ꯭ꯔꯤꯕꯣ
ꯍ ꯍꯣ ꯍꯣꯏ
ꯌꯥꯎꯗꯅꯕ ꯌꯥꯎꯅꯣ ꯍꯥꯏꯌꯣ ꯀꯩꯅꯣ ꯑꯗꯨꯗꯤ
ꯎꯝ ꯆꯂ ꯍꯥꯏꯦ ꯃꯥꯒꯁꯨ ꯌꯥꯎꯔꯣꯏ ꯈꯅꯦ
ꯎꯔꯤꯌꯥꯎꯔꯤ ꯁꯞꯇꯥꯔꯤ
ꯍꯩ ꯑꯗꯨꯗꯤ ꯍꯥꯏꯅꯨꯍꯦ ꯅꯪꯖꯨ
ꯑꯗꯨꯗꯤ ꯍꯥꯏꯗꯣꯛꯎ ꯌꯥꯗ꯭ꯔꯣ
ꯄ ꯀꯩꯅꯣꯔꯤ ꯃꯥ ꯅꯪ ꯉꯥꯎꯔꯤꯗꯨꯕꯨ ꯑꯗꯨꯒꯤꯗꯃꯛꯇ ꯃꯥ ꯅꯪ
ꯎꯝ
ꯅ ꯍꯥꯏꯖꯦ
ꯅꯣꯏꯗꯤ ꯔꯤꯜꯁꯇ ꯑꯃ ꯂꯩꯔꯕꯣ ꯇꯧ
ꯎꯝ
ꯂꯦꯅꯤꯕꯅꯤꯅꯤ ꯑꯁ ꯑꯗꯣ ꯑꯩꯅ ꯍꯥꯏꯕ ꯗ꯭ꯔꯦꯁꯇꯨ ꯐꯪꯗ꯭ꯔꯤꯗ ꯑꯩ ꯇꯟꯕ ꯑꯃ ꯌꯥ
ꯍꯌꯦꯡ ꯁꯟꯗꯦ ꯃꯥꯔꯀꯦꯠ ꯆꯠꯇꯣꯏꯅꯦ ꯄꯩꯁꯥꯗꯤ ꯂꯩꯇꯦ ꯑꯩꯈꯣꯏꯅ ꯃꯣꯏ ꯃꯅꯥꯎꯄꯤꯗꯣ ꯁꯤꯗ ꯃꯣꯏ ꯑꯦꯛꯖꯥꯝ ꯊꯥꯕꯒꯤ ꯗꯦꯠ ꯅꯥꯏꯟꯇꯤꯟꯐꯧ ꯂꯩꯅꯤ ꯍꯥꯏꯌꯦꯕ ꯑꯦꯝ ꯌꯨꯒꯤ ꯃꯈꯥꯗ ꯇꯧꯕ ꯁꯦꯃꯤꯁꯇꯔ ꯑꯦꯛꯖꯥꯝ ꯈꯣꯏꯒ ꯆꯞ ꯃꯥꯟꯅꯕ ꯑꯗꯨꯗꯣ
ꯀꯩꯅꯣ ꯇꯥꯏ ꯀꯩꯕ ꯁꯤꯟꯗꯔꯒ ꯇꯥꯟꯅꯩ ꯎꯝ ꯑꯗꯨ ꯌꯦꯡꯉꯣ ꯑꯩꯈꯣꯏꯅ ꯗ꯭ꯔꯦꯁ
ꯌꯦꯡ ꯑꯣꯀꯦ
ꯎꯝ ꯃꯤꯅ ꯂꯩꯔꯒ ꯅꯪꯅ ꯌꯦꯡꯉꯒꯅ ꯇꯤꯟ ꯇꯥꯔ ꯂꯩꯌ
ꯑꯗꯨ ꯑꯗꯨꯅ
ꯅꯣꯡꯕꯨ ꯅꯨꯡꯉꯥꯏꯕꯤꯗꯦ ꯅꯪ ꯑꯩꯉꯣꯜꯗ ꯄꯩꯁꯥ ꯀꯌꯥ ꯌꯥꯎꯔꯤ
ꯑꯁ ꯌꯥꯔꯦ ꯌꯥꯡꯈꯩ ꯇꯔꯨꯛꯀꯒ ꯌꯥꯎꯒꯗ꯭ꯔꯥ
ꯁꯤꯕꯨ ꯂꯣꯏ ꯂꯣꯏꯔꯕꯣ
ꯈꯪꯗꯦ ꯍꯦ ꯌꯥꯝ ꯆꯥꯔꯖꯅꯤ ꯌꯥꯔꯦ
ꯀꯌꯥꯅꯣꯕ ꯀꯥꯄꯩꯗꯣ
ꯆꯝꯉꯥ
ꯑꯁ ꯑꯗꯨꯗꯤ ꯂꯔꯝꯃꯤ ꯌꯥ ꯈꯪꯗꯦ ꯎꯝ
ꯌꯥꯎꯔꯁꯨ ꯅꯪ ꯑꯗꯨꯝ ꯁꯤꯖꯤꯟꯅꯊꯣꯛꯑꯣ ꯌ
ꯆꯂꯥꯍꯦ ꯅꯪ ꯄꯩꯁꯥꯗ ꯑꯩꯏꯅ ꯁꯤꯖꯤꯟꯅꯊꯣꯛꯎ ꯀꯥꯌꯥ ꯅꯨꯡꯉꯥꯏ ꯍꯥꯏꯅꯣ ꯑꯩ ꯑꯣꯏꯗꯤ ꯍꯥꯏꯕꯤꯔꯣꯏ ꯆꯣ
ꯁꯤꯖꯤꯟꯅꯊꯣ ꯁꯤꯖꯤꯟꯅꯊꯣ
ꯀꯩꯅꯣ ꯍꯧꯖꯤ ꯍꯥꯏꯗꯣ
ꯁꯤꯖꯤ ꯅ ꯊꯣ ꯁꯤꯖꯤꯟꯅ ꯊꯣꯛꯑꯣ ꯍꯥꯏꯕ
ꯁꯤꯟꯅꯔꯣꯏꯌꯦ ꯏꯀꯥꯏꯖꯩꯌꯦ
ꯌꯥꯝ ꯏꯀꯥꯏꯕ ꯈꯪꯉꯨꯔꯣ ꯅꯪꯕꯣ
ꯈꯪꯉꯦ
ꯄꯀꯧꯔꯥ ꯊꯣꯡꯕ ꯌꯥꯝ ꯆꯥꯅꯤꯡꯉꯤ
ꯑꯗꯨꯒ ꯀꯩꯅꯣ ꯊꯣꯡꯕ ꯁꯅꯥ ꯊꯣꯡꯕ ꯆꯅꯥ ꯍꯥꯏꯕꯔ
ꯑꯩ ꯑꯗꯨꯗꯣ ꯍꯩꯅꯗꯦꯉꯣ
ꯅꯪꯕꯨꯗꯤ ꯑꯉꯥꯎ ꯐꯩꯅꯤꯅ ꯀꯥꯏ ꯍꯩꯅꯔꯅꯤ
ꯈꯣꯡꯁ ꯍꯪꯒꯣꯏ ꯆꯥꯛ ꯆꯛ ꯆꯛ ꯀ ꯂꯥꯎꯔꯒ ꯑꯩ ꯍꯩꯅꯗꯤꯌꯦ
ꯑꯗꯨꯅ ꯍꯥꯥꯎꯔꯤꯁꯦ
ꯍꯣꯏ ꯑꯃ ꯉꯥ ꯊꯣꯡꯕꯒ ꯃꯥꯟꯈꯩ ꯌꯥꯝ ꯐꯖꯅ ꯊꯣꯡꯉꯛꯄ ꯑꯃꯗꯤ ꯂꯩꯕꯅꯦꯕꯀꯣ ꯑꯗꯨꯗꯤ ꯍꯥꯎꯋꯦ
ꯑꯗꯣ ꯐꯥꯏꯔꯣ
ꯃꯅꯝ ꯁꯪꯒꯣꯝ ꯃꯅꯝ ꯀꯣꯛꯇꯒꯩ ꯊꯣꯉꯛꯄꯗꯨꯗꯤ ꯍꯩꯅꯗꯦ
ꯑꯗꯨ ꯃꯉꯥꯂ ꯃꯗꯨ ꯀꯧꯗꯤ ꯀꯧꯔꯛꯀꯅꯤ ꯀꯣ ꯑꯩꯈꯣꯏ
ꯀꯒꯅꯦ
ꯑꯩ ꯆꯠ
ꯑꯩꯁꯨ ꯆꯠꯅꯤꯡꯉꯦ ꯑꯩ ꯕꯦꯕꯤ ꯄꯤꯡꯒꯤ ꯐꯤ ꯏꯟꯗꯣꯏꯅꯤ
ꯗ꯭ꯔꯦꯁ ꯀ ꯂꯣꯏ ꯈꯟꯂꯣꯏꯔꯕꯣ ꯅꯪꯗꯤ
ꯐꯤ ꯑꯔꯤꯕ ꯑꯃ ꯂꯩ ꯕꯦꯕꯤ ꯄꯤꯡꯒꯤ ꯑꯗꯨꯗꯨ ꯏꯟꯈꯤ
ꯀꯝꯗ ꯂꯩꯇꯌꯦ
ꯌꯦꯉꯒ
ꯎꯝ ꯃꯁꯤꯁꯤꯒꯤ ꯐꯣꯟꯁꯦ ꯑꯩꯗꯤ ꯂꯥꯎ ꯊꯥꯕꯁꯨ ꯌꯥꯗꯦ ꯑꯩꯗꯤ ꯀꯞꯅꯤꯡꯉꯤ ꯑ ꯀꯣꯏꯁ ꯃꯇ ꯄꯨꯟꯒꯦꯅꯄꯥ
ꯁꯎ ꯄꯥꯏꯕ ꯌꯥꯔꯣꯏ ꯑꯩꯗꯤ ꯋꯥꯗꯣ ꯉꯥꯡꯒꯅꯤ
ꯑꯩꯁꯝꯄꯨꯔ ꯂꯩ ꯇꯗ
ꯁꯝꯗꯣ ꯊꯨꯅ ꯄꯨꯣꯜꯂꯣ
ꯎ ꯕꯣꯔꯥꯁꯦ ꯐꯖꯅ ꯍꯧꯒꯦ ꯇꯤꯜꯍꯧꯒꯁꯦ ꯊꯥꯛꯇꯅ
ꯍꯋꯥꯏ ꯑꯃ ꯅꯥꯟꯅ ꯊꯣꯡꯉꯒ
ꯎꯝ
ꯍꯦꯟꯊꯣꯏꯁꯨ ꯄꯨꯗꯣꯏꯅꯦ ꯑꯗꯨ ꯅꯨꯃꯤꯠꯇ ꯑꯗꯨ ꯑ ꯀꯥꯡꯒꯤꯗꯣ ꯀꯥꯡꯒꯅꯨꯅꯕꯗꯤ ꯊꯣꯛꯑꯗꯦꯒꯗꯤ ꯍꯥꯏꯅꯕꯅꯤ ꯑ ꯍꯧꯖꯤꯛꯀꯥꯟꯗꯤ ꯂꯣꯏ ꯎꯅꯔꯦꯀꯣ
ꯑꯣꯟꯅꯅ ꯀ ꯀꯪꯂꯦꯟ ꯀꯥꯡꯂꯦ ꯑꯣ ꯍꯣꯔꯦꯟꯒꯤ ꯆꯆꯥꯄꯣꯠ ꯂꯩꯔꯨꯒꯦ ꯍꯣꯔꯦꯟ ꯄꯨꯡ ꯑꯍꯨꯝ ꯃꯈꯥꯏꯗꯤ ꯆꯥꯛ ꯂꯥꯛꯀꯅꯤꯅꯤ ꯍꯣꯏ
ꯅꯣꯏ ꯄꯨꯂꯞ ꯌꯦꯡꯕ꯭ꯔꯥ
ꯀꯥꯏ ꯀꯔꯥꯏꯗꯣꯏꯅꯣꯗ ꯑꯍꯤꯡꯗꯨꯗꯗꯤ ꯀꯀꯥ ꯍꯣꯏꯗ ꯌꯦꯡꯕꯗꯨꯗꯤ ꯀꯥꯏꯑ ꯍꯥꯏꯗꯣꯏꯅꯣ ꯐꯣꯟꯗ ꯌꯦꯡꯅꯗꯣꯏꯅꯦ
ꯃꯥꯏ ꯃꯥꯥꯏ ꯌꯦ
ꯎꯝ ꯊ ꯅꯍꯋꯥꯏ ꯏꯕꯥꯅꯤꯄꯨꯔꯗꯤ ꯌꯦꯡꯃꯤꯟꯅꯕ ꯌꯥꯏ ꯌꯦꯡꯃꯤꯟꯅ ꯑꯗꯨ ꯅꯍꯥꯋꯥ ꯅꯪ ꯑꯍꯤꯡꯗꯨꯗ ꯀꯃꯥꯏꯅ ꯃꯤ ꯃꯌꯨꯝꯗꯨ ꯆꯠꯀ ꯃꯥꯏꯅꯈꯣꯛꯑꯒ ꯁꯜꯂꯗ ꯇꯨꯝꯒ ꯇꯨꯝꯒꯔꯅꯤ ꯅꯪ ꯄꯩꯁꯥ ꯌꯥꯎꯕ꯭ꯔꯣ ꯁꯦ ꯇ꯭ꯋꯦꯟꯇꯤ ꯈꯣꯡꯒꯥꯎꯗ ꯈꯔ ꯆꯤꯡꯈꯠꯂꯣ ꯑꯁ ꯆꯖꯔ ꯂꯥꯎ ꯅꯥꯟꯊꯔꯛꯑꯗꯤ ꯐꯖꯅꯤ ꯑꯗꯣ ꯐꯠꯇꯦ ꯍꯥꯏꯕꯗꯤ ꯍꯅꯦ ꯅꯣꯏꯅ ꯑꯃꯨꯛ ꯐꯩ ꯍꯥꯏꯕꯗꯨꯗ ꯑꯩꯗꯤ ꯈꯜꯂꯤꯅꯤꯅꯦ
ꯐꯠꯇꯦꯅꯗꯤ ꯑꯩ ꯊꯥꯏꯅꯗꯤ ꯇꯥꯒꯦ ꯑꯗꯣ ꯍꯧꯖꯤꯛꯀꯥꯟꯗꯤ ꯀꯥꯡꯗ ꯂꯣꯏꯅ ꯗꯦꯠꯇꯤ ꯆꯠꯅꯩ
ꯁꯅꯥ ꯃ ꯌꯥꯗ ꯌꯥꯔꯦꯗ ꯈꯪꯗꯦ ꯍꯥ ꯁꯤꯗꯩꯩ ꯂꯩꯗꯣꯏꯔꯣ ꯀꯪꯗꯤꯌꯦ ꯅꯪ ꯀꯩꯁꯥꯏ ꯌꯥꯎꯔꯗꯤ ꯂꯩꯔꯣ ꯀꯩꯅꯅꯨꯡ ꯆꯨꯞꯛ ꯆꯅꯤ
ꯑꯗꯨꯗ ꯗ ꯌꯨꯖꯔꯅꯅꯦ ꯈꯪꯕ꯭ꯔꯥ
ꯑꯥ
ꯑꯩꯁꯇꯦꯇꯁ ꯊꯝꯕꯗꯣ
ꯀꯩꯕ
ꯗꯥꯏꯖꯅ ꯑꯩꯅ ꯍꯦꯟꯊꯣꯛꯏ ꯏꯁꯇꯦꯇꯁ ꯊꯝꯕꯗꯣ ꯑꯗꯨꯗ ꯃꯥꯅꯅꯦ ꯅꯍꯥꯟ ꯅꯍꯥꯟꯁꯨ ꯂꯥꯏꯔꯤꯛꯀ ꯇꯧꯁꯜꯂꯦ ꯑꯗꯨꯒ ꯃꯦꯁꯦꯁꯀ ꯊꯥꯖꯜꯂꯛꯑꯦ ꯅꯥꯏꯁ ꯀꯥꯏꯅꯒ ꯑꯗꯨꯒ ꯉꯔꯥꯡ ꯊꯝꯕꯗꯨꯗꯅ ꯍꯧꯖꯤꯛꯕꯨ ꯀꯣꯏꯅꯕ ꯆꯠꯅꯔꯤꯕ꯭ꯔꯣ ꯆꯦꯟꯁꯤꯜꯂꯣꯏꯌꯦ ꯎꯝ ꯑꯗꯨ ꯑꯩꯅ ꯆꯦꯟꯒꯤꯔꯣꯏꯍꯦꯛ ꯀꯩꯀꯩꯅꯣ ꯃꯌꯥꯝ ꯇꯧꯈꯤꯗꯣꯏꯅꯦ ꯍꯥꯏꯕ ꯑꯗꯨꯒ ꯃꯥꯅ ꯇꯣꯝꯕꯣꯏ ꯃꯥꯜꯂꯦ ꯇꯣꯝꯕꯣꯏ ꯇꯣꯝꯕꯣꯏꯔꯥ ꯍꯪꯉꯛꯏꯕꯀꯣ ꯑꯗꯨꯒ ꯑꯩꯅ ꯇꯣꯝꯕꯣꯏ ꯍꯥꯏꯒꯅꯨ ꯇ꯭ꯔꯥꯟꯁꯂꯦꯠ ꯍꯥꯏꯌꯨ ꯍꯥꯏꯕ ꯃꯥꯅꯦ ꯌꯥꯏ ꯌꯥꯏ ꯇꯨ ꯊꯥꯎꯖꯟ ꯇ꯭ꯋꯦꯟꯇꯤ ꯁꯤꯛꯁꯇꯕꯨ ꯅꯩꯒꯗꯧꯅꯤ ꯀꯥꯏ ꯁꯄꯣꯔꯠꯀ ꯇꯧꯁꯤꯜꯂꯦ ꯒꯨ ꯒꯔꯜ ꯀꯥꯏ
ꯇꯧꯒꯗ ꯀꯥꯏ ꯍꯦ ꯑ ꯄꯣꯠ ꯂꯩꯔꯤꯕꯩꯅꯦ ꯃꯤꯅꯤ ꯑꯗꯣ ꯑꯩꯅ ꯑꯃꯨꯛꯀ ꯇꯧꯔ ꯂꯣꯏꯔꯦ ꯑ ꯁꯤ ꯀꯩꯅꯝꯗꯨꯁꯨ ꯑꯆꯥꯄꯣꯠꯇꯣ ꯌꯥꯎꯕ ꯑꯗꯣ ꯍꯣꯔꯦꯟ ꯌꯦꯔꯨꯝ ꯍꯧꯔꯁꯨ ꯌꯥꯅꯤꯌꯦ ꯆꯥꯕꯨ ꯆꯥꯗ꯭ꯔꯤꯕ꯭ꯔꯥ ꯑꯍꯨꯝ ꯃꯈꯥꯏꯗꯒꯂꯛꯄꯣꯅꯤ ꯅ
ꯎ
ꯑꯩ ꯍꯣꯔꯦꯟ ꯀꯣꯟꯅ ꯌꯦꯡꯉꯒꯦ ꯌꯥꯔꯦ ꯀꯥꯏꯅ
ꯏꯁ ꯑꯗꯨꯗꯤ ꯍꯥꯏꯔꯣ ꯀꯣꯟꯅꯗꯤ ꯀꯣꯟꯅꯗꯤ ꯌꯦꯡꯕ ꯌꯥꯔꯝꯃꯣꯏꯌꯦ
ꯑꯣ ꯂꯥꯏꯕꯇꯨꯗ ꯑꯗꯨꯝ ꯌꯦꯡꯍꯧꯗꯧꯕ
ꯍꯣꯏ ꯀꯣꯟꯅ ꯌꯦꯡꯕ ꯍꯥꯏꯁꯦ ꯍꯧꯖꯤꯛꯗꯗꯤ ꯃꯥꯡꯈꯤꯗꯧ ꯃꯥꯜꯂꯦꯕ
ꯎꯝ
ꯃꯣꯏ ꯖꯤ ꯐꯥꯏꯚꯇꯒ ꯄꯩꯁꯥ ꯊꯤꯔꯒ ꯇꯧꯕꯗꯨꯗꯤ ꯌꯦꯡꯕꯕꯨꯗꯤ
ꯇꯔꯥꯃꯥꯊꯣꯏ ꯁꯨꯔꯦ ꯀꯛꯇ꯭ꯔꯤꯕꯁꯤ ꯀꯩꯒꯤꯅꯣ ꯅꯪ ꯀꯛꯀꯦꯁꯨ
ꯀ ꯑꯣꯏꯍꯦ ꯃꯤ ꯃꯣꯏ ꯀꯣ ꯁꯥꯖ ꯑꯗꯨ
ꯅꯨꯡꯉꯥꯏꯌꯦ ꯃꯣꯏꯗꯤ ꯁꯥꯡꯅ ꯁꯥꯟꯅꯔꯒ ꯊꯝꯍꯜꯜꯂꯤꯦ
ꯀꯩꯅꯣ ꯅꯪ ꯊꯣꯡꯒꯦ ꯇꯧꯔꯤꯗꯣ
ꯍꯧ ꯋꯥꯏ ꯍꯨꯒꯥꯏ
ꯑꯃꯪꯒ ꯁꯥꯔꯣꯅꯦ ꯅꯠꯇꯦꯌꯦ ꯁꯨꯃꯥꯏꯅ ꯇꯧꯕꯅꯦ ꯏꯁ ꯑꯣꯟꯅꯔꯦ ꯑꯥ ꯑꯩ ꯇꯧꯔꯛꯀꯦ ꯁꯦ